ꯍꯜꯂꯣ
ꯇꯥꯕ꯭ꯔꯣ
ꯑꯣ ꯇꯥꯏꯌꯦ ꯇꯥꯏꯌꯦ ꯆꯥꯔꯕꯣ ꯅꯪꯕꯣ
ꯆꯥꯛ ꯆꯥꯍꯣꯛ ꯑ
kei ꯑꯦꯟꯁꯥꯡ ꯆꯔꯕꯥ
ꯎꯁꯣꯏ ꯀꯥꯡꯁꯨ ꯑꯃ ꯆꯥꯥꯁꯜꯂꯦ ꯅꯪꯗꯤ ꯆꯥꯔꯕꯣ
ꯆꯔꯦ ꯎꯁꯣꯏꯒꯤ ꯃꯅꯥꯎꯄꯥ ꯆꯥꯏ ꯑꯩꯅ ꯁꯣꯏꯕꯨꯝ
ꯅꯪꯅꯥ ꯎꯁꯣꯏꯒꯤ ꯃꯅꯥꯎꯄꯥ ꯇꯥꯔꯦ
ꯎ ꯌꯨꯝ ꯂꯩꯕ꯭ꯔꯣ ꯚꯥꯏꯕꯣ
ꯑꯩ ꯌꯨꯝ ꯂꯩꯌꯦ
ꯑꯣ ꯀꯌꯥꯝ ꯀꯨꯏꯔꯕ ꯌꯨꯝ ꯂꯩꯕ
ꯅꯍꯥꯟ ꯇꯥꯡ ꯀꯨꯟ ꯃꯉꯥꯗ ꯀꯨꯝꯃꯛꯄꯅꯦ ꯃꯇꯝ ꯈꯔ ꯂꯩꯈꯤꯅꯦ ꯑꯗꯣ ꯑꯃꯨꯛ ꯍꯥꯏꯒꯠꯂꯗꯅꯦ
ꯑꯣ ꯑꯩꯈꯣꯏ ꯀꯩꯅꯣꯗꯤ ꯀꯔꯤ ꯗꯥꯏꯃꯟꯕꯨ ꯆꯪꯈ꯭ꯔꯕꯣ
ꯆꯪꯒꯔ꯭ꯦ ꯃꯣꯏ ꯇ꯭ꯔꯦꯅꯤꯡ ꯍꯧꯒꯔ꯭ꯦ
ꯇ꯭ꯔꯦꯅꯤꯡ ꯍꯧꯈ꯭ꯔꯦ ꯇ꯭ꯔꯦꯅꯤꯡ ꯀꯩ ꯂꯝꯗ ꯇꯥꯏꯕ
ꯁꯤꯂꯣꯡ ꯇꯧꯔꯦ
ꯑꯣ ꯦ ꯇꯤ ꯁꯤꯗ
ꯅꯪꯅ ꯀꯔꯝ ꯀꯥꯟꯗ ꯆꯪꯗꯣꯏꯕ
ꯑꯩ ꯁꯨꯇꯤ ꯈꯔ ꯂꯩꯔꯤꯕ
ꯎꯝ ꯐꯧ ꯐꯧꯖꯤꯁꯤꯕꯨ ꯀꯃꯥꯏ ꯀꯃꯥꯏꯅ ꯇꯧꯒꯦ
ꯐꯧꯖꯤꯔꯣ
ꯎꯝ ꯐꯧꯖꯤꯛꯒꯤ ꯄꯨꯟꯁꯤꯁꯤꯕꯣ
ꯍꯧꯥꯎꯖꯤꯒꯤ ꯄꯨꯟꯁꯤꯁꯦ ꯍꯣꯁꯇꯤꯅ ꯂꯩꯕꯒ ꯆꯞ ꯃꯥꯟꯅꯩ ꯕꯣꯔꯗꯤꯡ ꯂꯩꯕꯒ
ꯑꯣ ꯑꯉꯥꯡ ꯆꯥꯎꯔꯝꯃꯅꯤꯅꯦ
ꯑꯉꯥꯡ ꯆꯥꯎꯔꯦ ꯑꯉꯥꯡ ꯆꯍꯤ ꯑꯅꯤ ꯃꯈꯥꯏ ꯑꯍꯨꯝ ꯐꯥꯗꯣꯔꯦ
ꯑꯗꯨꯗꯤ ꯃꯊꯪꯗꯩꯗꯤ ꯁ꯭ꯀꯨꯜ ꯀꯥꯍꯟꯕ ꯌꯥꯔꯅꯤꯅꯦ ꯐ꯭ꯔꯤꯒꯨꯝꯕꯒꯤ ꯐꯥꯎꯟꯗꯦꯁꯟꯒꯨꯝꯕꯒꯤ
ꯍꯣꯏ ꯍꯣꯏ ꯃꯁꯪꯗꯩ ꯄꯤ ꯍꯜꯂꯗꯕ
ꯂꯝ ꯍꯦꯟꯗ꯭ꯔꯣ ꯍꯧꯖꯤꯛꯇꯤ ꯈꯔ ꯍꯦꯜꯂꯝꯗꯧ ꯃꯥꯜꯂꯦ ꯍꯦꯟꯕ ꯃꯇꯝꯅꯤꯅ
ꯂꯝꯕꯤꯕꯨ ꯂꯕꯗꯤ ꯀꯦ꯭ꯔ ꯄꯁꯦ
ꯍꯥꯥ ꯊꯒ ꯂ ꯅꯀꯣ ꯇꯨꯔꯦꯜꯒꯥ ꯅꯛꯑꯦ ꯐꯖ ꯐꯖꯅ ꯑꯉꯥꯡꯗꯣ ꯁꯦꯟꯅꯔ ꯂꯩꯌꯨ
ꯀꯗꯥꯏꯗ ꯅꯣꯃꯦ ꯇꯨꯔꯦꯟꯁꯤ ꯀꯨꯝꯃꯨ ꯌꯥꯗꯦꯅꯦ ꯑꯗꯨꯝ ꯎꯔ ꯂꯩꯔꯕꯅꯤꯅ ꯑꯉꯥꯡ ꯑꯣꯏꯔꯤꯉꯩꯗꯒꯤ ꯁꯤꯗ ꯀꯨꯝꯕꯗ ꯁꯣꯛꯀꯅꯤ ꯈꯣꯠꯀꯅꯤꯁ ꯃꯣꯏꯁꯨ ꯈꯪꯉꯦꯑꯕ
ꯎꯝ
ꯍꯣꯏ ꯁꯨꯝ ꯌꯦꯡꯉꯣꯅꯦ ꯁꯣꯔꯣꯛꯄꯥꯟꯗ ꯂꯩꯕ ꯑꯉꯥꯡꯈꯩꯁꯦ ꯒꯥꯔꯤꯗ ꯁꯣꯛꯇꯕꯅꯤꯣ ꯁꯨꯝ ꯍꯥꯏꯗꯤ ꯕꯖꯥꯔ ꯃꯅꯥꯛꯇ ꯂꯩꯕꯒꯤ ꯆꯥꯎꯔꯛꯄꯒꯤ ꯒꯥꯔꯤ ꯀꯤꯗꯕꯅꯦꯕ ꯈꯪꯕꯅꯦꯕ
ꯎꯝ ꯅꯣꯡ ꯐꯥꯗꯣꯛ ꯊꯣꯛꯂꯛꯄ ꯃꯤꯅ ꯁꯣꯛꯄꯅꯦꯕ
ꯑ ꯃꯥꯅꯦ ꯑꯁꯦꯡꯕꯅꯦ
ꯑꯩ ꯑꯗꯨꯝ ꯂꯩꯔꯤꯌꯦ ꯑꯗꯨꯝ
ꯑꯗꯨ ꯑꯗꯨꯝ
ꯎꯝ ꯑꯗꯨꯝ ꯂꯩꯔꯤ ꯀꯔꯤꯕꯨ ꯇꯧꯔꯨꯅꯤ ꯃꯤ ꯂꯣꯏ ꯇꯧꯅꯈ꯭ꯔꯦ ꯑꯩꯈꯣꯏ ꯑꯃꯨꯛ ꯌꯥꯥꯎꯁꯜꯂꯗꯤ ꯀꯃꯥꯏꯅ ꯇꯧꯅꯤ
ꯑ ꯆꯠꯇ ꯆꯦ
ꯑꯗꯨ ꯂꯣꯏꯅꯃꯛ ꯊꯕꯛ ꯂꯣꯏ ꯇꯧꯔꯗꯤ ꯐꯧ ꯀꯅꯥ ꯎꯅꯤ ꯆꯦꯛ ꯀꯅꯥ ꯁꯥꯅꯤ ꯌꯨꯝ ꯀꯅꯥ ꯁꯥꯅꯤ
ꯍꯣꯏꯅ ꯑꯗꯨꯁꯨ ꯆꯃꯤꯅꯤꯅꯦ
ꯑꯗꯨꯅꯦ ꯁꯥ ꯉꯥ ꯀꯅꯥ ꯂꯣꯏꯔꯛꯀꯅꯤ ꯃꯌꯥꯝꯒꯤ ꯍꯧꯖꯤꯛ ꯌꯦꯡꯉꯤ
ꯊꯕꯛ ꯂꯣꯏ ꯇꯧꯅꯔꯒꯗꯤ
ꯑꯗꯨꯅꯦ ꯑꯗꯨꯅ ꯍꯧꯖꯤꯛ ꯈꯜꯂꯤꯕꯅꯤ ꯃꯌꯥꯝꯒꯤ ꯈꯜꯂꯒ ꯊꯕꯛ ꯇꯧꯕ ꯃꯌꯥꯝꯅ ꯈꯜꯂꯒ ꯕꯣꯟ ꯌꯦꯡꯗ꯭ꯔꯣ
ꯕꯣꯜ ꯌꯦꯡꯉꯦ ꯑꯗꯣ ꯉꯁꯤꯒꯤ ꯄꯣꯔꯇꯨꯒꯜꯒꯤꯗꯨꯕꯨ ꯃꯔꯥꯏꯕꯛꯁꯤꯡꯁꯤꯗ ꯈ ꯍꯩꯕꯁꯤꯡꯗꯨꯔ ꯑꯗꯣꯝꯒꯤ ꯃꯣꯠꯇ ꯑꯝꯇ ꯍꯥꯏꯕꯤꯌꯨ
ꯑꯩ ꯌꯦꯡꯗꯦꯗ ꯀꯗꯥꯏ ꯃꯔꯤ ꯃꯈꯥꯏꯗ ꯕꯣꯟ ꯑꯩ ꯌꯦꯡꯗꯦ ꯃꯣꯏ ꯉꯝꯗꯦꯕ
ꯋꯥꯝꯗꯦꯕ
ꯎꯝ ꯇꯨꯝꯕ ꯀꯥꯏꯕꯁꯦ ꯋꯥꯏꯕ ꯏꯁꯥꯁꯦ
ꯋꯥꯏ ꯇꯨꯝꯕꯗꯤ ꯐꯖꯅ ꯇꯨꯝꯒꯗꯕꯅꯤ ꯇꯨꯝꯗꯕꯁꯨ ꯌꯥꯝ ꯁꯣꯛꯑꯦ ꯄꯣꯠ ꯊꯝꯐꯝ ꯀꯥꯎꯔꯛꯀꯅꯤ ꯐꯤꯂꯝꯗ ꯍꯧꯁꯛ
ꯏꯁꯥꯗꯁꯨ ꯇꯦꯟꯁꯟ ꯂꯩꯕ
ꯎꯝ ꯁꯤꯈꯥꯏꯁꯦ ꯌꯥꯝ ꯁꯥꯎꯒꯠꯂꯦꯕ ꯑꯗꯩꯗꯒꯤ ꯀꯩꯅꯣ ꯍꯥꯏꯅꯤ ꯄꯣꯠ ꯊꯝꯐꯝꯁꯨ ꯌꯥꯝ ꯀꯥꯎꯒꯠꯂꯦꯕꯁꯨ ꯐꯔꯁꯦ ꯀꯔꯤꯒꯣꯕ ꯀꯥꯟꯗ ꯑꯩꯈꯣꯏ ꯇꯨꯝꯕ ꯌꯥꯝ ꯋꯥꯠꯄꯁꯦ ꯑꯍꯤꯡꯗ
ꯃꯥꯅꯦ ꯕꯣꯟ ꯑꯗꯨꯃꯥꯏꯅ ꯉꯟꯕ ꯃꯥꯄꯜ ꯃꯈꯥꯏ ꯇꯔꯥ ꯃꯈꯥꯏ ꯕꯥꯔꯣ ꯃꯈꯥꯏ ꯐꯥꯎꯗ ꯑꯩꯗꯤ ꯍꯥꯞꯄꯥꯎ ꯌꯦꯡꯉꯒ ꯃꯇꯨꯡ ꯇꯥꯕꯗꯤ ꯁꯨꯡ ꯌꯦꯡꯗꯤꯕ ꯌꯥꯝ ꯊꯦꯡꯅ ꯇꯨꯝꯕꯁꯦ ꯋꯥꯏꯕ ꯍꯛꯆꯥꯡ ꯌꯥꯝꯗꯣ
ꯋꯥꯕꯅꯤ ꯋꯥꯅꯤ ꯑꯉꯥꯡ ꯀꯣꯆꯤꯡ ꯇꯧꯗ꯭ꯔꯕꯣ
ꯑꯩ ꯇꯧꯔꯝꯃꯦ ꯍꯧꯖꯤꯛ ꯇꯧꯗ꯭ꯔꯦꯗ ꯏꯁꯥꯒꯤ ꯈꯔ ꯈꯔ ꯄꯥꯗ꯭ꯔꯗꯤ ꯌꯥꯗꯦꯅ ꯃꯤ ꯑꯩꯐꯧ ꯁꯦꯝꯗ꯭ꯔꯤꯀꯥꯟꯗ ꯃꯤ ꯍꯥꯟꯅ ꯁꯦꯝꯕꯗꯣ ꯉꯝꯗꯧ ꯃꯥꯟꯗꯦꯅ ꯑꯗꯨꯅ ꯇꯧꯗ꯭ꯔꯦ ꯍꯥꯟꯅ ꯇꯧꯔꯝꯃꯦ ꯈꯔ ꯍꯣꯝ ꯇꯤꯇ ꯈꯔ ꯁꯂꯝꯂꯝ ꯃ
ꯄꯩꯁꯥꯗꯤ ꯃꯊꯛ ꯀꯥꯗꯩ ꯂꯥꯛꯑꯅꯤ ꯀꯩꯅꯣ ꯍꯣꯏꯗꯏꯃꯟꯒꯦ
ꯑꯦ ꯃꯥꯅꯦ ꯃꯥ ꯍꯥꯏꯒꯅꯤꯗ
ꯍ ꯃꯥ ꯃꯥꯒꯤꯅꯤ ꯍꯥꯏꯔꯒꯤ ꯌꯥꯗꯕꯥꯥꯏ
ꯃꯥꯒꯤ ꯇꯨꯡꯁꯤꯟꯖꯁꯤꯅꯤ ꯎꯝ
ꯑꯃ ꯁꯦꯝꯕꯤꯍꯧꯒꯗꯕꯅꯦ ꯃꯥꯅ ꯍꯦꯛꯝ ꯊꯣꯛꯂꯛꯑꯒ ꯄꯤꯜꯂꯔ ꯑꯃ ꯍꯥꯏꯗꯤ
ꯑꯉꯥꯡꯁꯤꯅ ꯃꯣꯏꯗꯤ ꯐꯣꯟ ꯑꯍꯟꯕ ꯑꯇꯥꯡꯕ ꯑꯅꯥꯟꯕ ꯂꯩꯅꯤꯡꯉꯛꯀꯅꯤ ꯂꯩꯊꯣꯔꯛꯀꯅꯤ ꯑꯗꯩꯗꯤ
ꯑꯗ
ꯌꯥꯔꯣꯏꯕ ꯍꯌꯦ ꯑꯗꯨ ꯁꯣꯏꯗꯦꯕ ꯑꯗ ꯍꯟꯗꯩ ꯐꯖꯅ ꯃꯔꯨꯞ ꯀꯀꯥ ꯌꯥꯎꯕꯤꯗꯅ ꯏꯃꯥꯗ ꯍꯥꯏꯌꯨ ꯐꯖꯅ ꯆꯍꯤ ꯃꯔꯤ ꯆꯪꯉꯕꯗꯕ ꯃꯔꯨꯞ ꯃꯔꯨꯞ ꯐꯖꯕ ꯑꯃ ꯂꯣꯏꯕ ꯅꯪꯉꯦꯕ ꯃꯔꯨꯞ ꯁꯤꯒꯔ ꯂꯣꯏ ꯌꯥꯎꯍꯧꯒꯗꯕꯅꯦꯕ ꯄ ꯁꯖꯦ ꯃꯥꯅ ꯍꯌꯦꯡ ꯊꯣꯛꯆꯔꯛꯑꯒ ꯃꯔꯥꯡ ꯍꯪꯉꯛ ꯇ꯭ꯔꯦꯅꯤꯡ ꯂꯣꯏꯔꯀꯥꯟꯗ ꯅꯪ ꯁꯤꯐꯥꯏꯁꯦ ꯅꯨꯡꯉꯥꯏꯕ꯭ꯔꯥ ꯅꯨꯡꯉꯥꯏꯇꯕ꯭ꯔꯥ ꯑꯣꯏꯗ ꯃꯔ ꯑꯣꯏꯅꯤꯡꯗꯕ꯭ꯔꯥꯦ ꯃꯥꯒꯤ ꯃꯣꯠ ꯑꯃ ꯍꯥꯏꯔꯛꯀꯗꯤ ꯑꯁ ꯁꯨꯥꯏ ꯇꯥꯕ ꯁꯨꯃꯥꯏ ꯁꯨꯃꯥꯏꯅ ꯇꯧꯋꯦ ꯇꯣꯛꯅꯤꯡꯉꯦꯗꯅꯤꯡ ꯍꯥꯏꯔꯛꯄ꯭ꯔ ꯑꯗꯨꯅ ꯑꯩꯈꯣꯏ ꯑꯩ ꯑꯣꯏꯒꯦ ꯍꯥꯏꯔꯛꯄ ꯑꯗꯨ ꯌꯦꯡꯉꯣꯅꯤꯡꯉꯦ ꯍꯥꯏ ꯆꯍꯤ ꯃꯔꯤꯗ ꯇꯣꯛꯊꯣꯛꯑꯒ ꯌꯥꯔꯦ ꯑꯗꯨꯅ ꯄꯩꯁꯥꯗꯣ ꯌꯥꯏꯈꯩ ꯆꯍꯤ ꯃꯔꯤꯗꯨꯒ ꯁꯦꯚꯤꯡꯁꯦ ꯆꯥꯎ ꯂ ꯆꯥꯎꯅ ꯇꯧꯍꯧꯅꯤꯡꯉꯥꯏꯀꯣ ꯃꯔꯨꯞ ꯌꯥꯎꯍꯧꯒꯗꯕꯅꯦ ꯍꯥꯏꯕ ꯃꯣꯏ ꯏꯁꯀꯤꯦ ꯄꯁꯥ ꯃꯊꯪ ꯊꯥꯗꯒꯤ ꯃꯥꯅꯤ ꯂꯨꯄꯥ ꯂꯤꯁꯤꯡ ꯀꯨꯟꯅꯤꯊꯣꯏ ꯀꯨꯟꯅꯤꯊꯣꯏꯕꯨ ꯆꯥꯁꯤꯟꯅ ꯂꯩꯇ꯭ꯔꯦꯒꯤ ꯃꯅꯨꯡꯗ ꯑꯗꯨꯗꯣ ꯌꯨꯝꯗ ꯂꯨꯄꯥ ꯂꯤꯁꯤꯡ ꯇꯔꯥ ꯇꯔꯥꯗꯪ ꯊꯥꯗꯣꯔꯛꯑꯒ ꯃꯥꯅ ꯀꯨꯟꯅꯤꯊꯣꯏꯗꯨ ꯃꯥꯅ ꯇꯔꯥꯅꯤꯊꯣꯏ ꯑꯃ ꯆꯥꯖꯔꯒ ꯂꯤꯁꯤꯡ ꯇꯔꯥꯒꯤ ꯃꯔꯨꯞ ꯌꯥꯎꯑꯗꯤ ꯚꯏ
ꯎꯝ
ꯑꯗꯨ ꯇꯧꯍꯧꯒꯗꯕꯅꯤ ꯍꯥꯏꯕ ꯁꯤꯨꯒꯨꯝꯕꯁꯦ
ꯑꯩꯁꯨ ꯈꯟꯕꯅꯤꯅ ꯑꯦꯁ ꯕꯤ ꯑꯥꯏꯒꯨꯝꯕꯒꯤ ꯑꯣꯏꯅ ꯃꯣꯏꯒꯤ ꯄꯩꯁꯥ ꯊꯝꯖꯤꯟꯕ ꯑꯗꯨꯃꯥꯏꯅ ꯈꯟꯕꯟ ꯄꯩꯁꯥ ꯈꯔ ꯆꯥꯎꯅ ꯊꯝꯖꯤꯜꯂꯒ
ꯑꯩꯁꯨ ꯉꯔꯥꯡ ꯐꯝꯃꯨꯌꯦꯦ ꯄꯤ ꯄꯤ ꯑꯦꯐ ꯑꯦꯀꯥꯎꯟ ꯑꯃ ꯂꯩꯕꯤꯅꯦꯕ ꯂꯤꯁꯤꯡ ꯇꯔꯥꯅꯤꯊꯣꯏ ꯆꯥ ꯇꯔꯥꯗꯣꯏ ꯌꯥꯝ ꯋꯥꯒꯛꯇꯕꯅꯤꯅ ꯊꯥꯒ
ꯑꯝ
ꯆꯍꯤ ꯇꯔꯥꯃꯉꯥꯒꯤ ꯂꯣꯡ ꯂꯥꯁꯇꯤꯡ ꯇꯥꯕꯗ ꯊꯝꯕꯅꯦ ꯑꯩꯅ ꯆꯍꯤ ꯀꯥ ꯃꯥꯅ ꯃꯦꯛꯁ ꯑꯣꯏꯍꯟꯕꯅꯦ ꯃꯥꯒꯤ ꯃꯄꯨꯝ ꯃꯔꯩ ꯐꯥꯡꯕꯅꯦꯕ
ꯎ ꯑꯗꯨꯃꯥꯏꯅ ꯃꯔꯨꯞ ꯁꯤꯗꯤ ꯇꯝ ꯉꯝꯗꯦꯃꯦ ꯍꯧꯖꯤꯛꯀꯥꯟꯁꯤꯗ ꯇꯟꯕ ꯑꯃ ꯌꯥꯎꯋꯝꯃꯦ
ꯍꯣꯏ ꯃꯔꯨꯞꯇꯨꯗꯤ ꯑꯃꯨꯛ ꯀꯔꯤ ꯍꯥꯏꯅꯤ ꯃꯐꯝ ꯆꯥꯗ꯭ꯔꯒꯗꯤ ꯃꯗꯨꯗ ꯑꯃꯨꯛ ꯍꯦꯟꯅ ꯃꯤ ꯋꯥꯍꯜꯂꯦꯕ
ꯑꯗꯨꯔꯅ ꯑꯗꯤ ꯎꯝ ꯃꯣꯏꯒꯤ ꯑꯦꯁ ꯑꯥꯏ ꯄꯤꯒꯨꯝꯕ ꯑꯗꯨꯒꯨꯝꯕ ꯈꯔ ꯈꯔ ꯌꯦꯡꯉꯒ ꯀꯃꯥꯏꯅ ꯇꯧꯒꯦꯗꯤ ꯈꯟꯕꯅꯦ ꯃꯥꯏꯗꯣ
ꯑꯦꯁ ꯑꯥꯏ ꯄꯤꯖ‌ꯦ ꯕꯨꯛ ꯀꯩꯅꯣꯅꯦ ꯚꯥꯏ ꯑꯦꯁ ꯑꯥꯏ ꯄꯤꯖ‌ꯦ ꯃꯥꯏ ꯃꯥꯔꯖꯤꯟ ꯃꯔꯖꯤꯟ ꯂꯩꯇꯦꯕ
ꯎꯝ
ꯃꯥꯒꯤ ꯉꯁꯤ ꯖꯣꯛ ꯂꯥꯎꯅ ꯆꯥꯎꯕ ꯌꯥꯏ ꯍꯌꯦꯡ ꯈꯞ ꯅ‌ꯦꯝꯕ ꯌꯥꯏ ꯑ‌ꯦ ꯑ‌‌ꯦ ꯑꯦꯁ ꯑꯥꯏ ꯄꯤꯒꯤꯕꫭ ꯍꯥꯏꯗꯤ ꯃꯥꯒꯤ ꯃ ꯕꯦꯔꯥꯁꯦ
ꯎꯝ
ꯅꯣꯡꯃꯅ ꯆꯥꯎꯔꯛꯀꯅꯤ ꯃꯥꯖꯤꯟ ꯅꯣꯡꯃꯗ ꯄꯤꯛꯊꯔꯛꯀꯅꯤ ꯃꯥꯥꯏꯗꯤ ꯑꯗꯨꯝ ꯇꯧ ꯁꯥꯔꯌ‌ꯦ ꯁꯨꯃꯥꯏ
ꯎꯝ ꯑꯗꯨꯅ‌ꯦ ꯑꯗꫭ ꯃꫭꯏꯒꯤꯗꯣ ꯆꯠ ꯎꯝ ꯆꯍꯤ ꯃꯔꯤ ꯍꯥꯏꯗꯣ ꯀꯃꯥꯏ ꯇꯧꯖꯥꯠꯅꯣ ꯃꯃꯥꯡꯗ ꯂꯣꯏꯒꯤꯕ ꯌꯥꯎꯔꯝ ꯗꯨꯅ‌ꯦ ꯑꯗꯣ ꯊꯗꫭꯛ ꯅꯔꯥꯑꯕꫭ
ꯇꯨꯊꯥꯎꯖꯟ ꯇ꯭ꯋꯦꯟꯇꯤ ꯇꯨꯗꯩ ꯍꯧꯕꯅ‌ꯦ ꯇ꯭ꯋꯦꯟꯇꯤ ꯇꯨꯅ ꯐꯥꯥꯁ ꯕꯦꯁꯅꯦꯕ ꯑꯥ ꯇ꯭ꯋꯦꯟꯇꯤ ꯇꯨꯗ‌ꯩꯅꯦꯕ
ꯑꯣ ꯑꯩꯗꯤ ꯇ꯭ꯋꯦꯟꯇꯤ ꯑꯩꯗꯤ ꯇ꯭ꯋꯦꯟ ꯇ꯭ꯋꯦꯟꯇꯤ ꯋꯥꯟ ꯇ꯭ꯋꯦꯟꯇꯤ ꯇ꯭ꯋꯦꯟꯇꯤ ꯋꯥꯟ ꯑꯗꯨꯋꯥꯥꯏꯅ ꯈꯜꯂꯤꯃꯤꯅꯦ
ꯅꯠꯇ‌ꯦ ꯅꯠꯇ‌ꯦ ꯇ꯭ꯋ‌ꯦꯟꯇꯤ ꯇꯨꯖꯤꯅ ꯏꯍꯥꯟ ꯍꯥꯟꯕꯅ‌ꯦ ꯑꯍꯥꯟꯕꯖ‌ꯦ ꯑꯩꯈꯣꯏ ꯌꯥꯎꯔꯤꯅꯤ ꯀꯩꯅꯣꯅꯦ ꯑꯗꯣ ꯇ꯭ꯋꯦꯟꯇꯤ ꯁꯤꯛꯁ ꯌꯧꯔꯦꯗꯅ ꯍꯧꯖꯤꯛ ꯑꯏ ꯑꯗꫭ ꯍꯇꯛꯀꯤ ꯍꯇꯛ ꯆꯍꯤꯒꯤ ꯗꯤꯁꯦꯝꯕꯔ ꯊꯣꯛꯂꯑꯤ
ꯎꯝ ꯎꯝ ꯑꯗꯨ ꯎꯝ ꯃꯣꯏꯒꯤ ꯇ꯭ꯋꯦꯟꯇꯤ ꯄꯔꯁꯦꯟ ꯅꯠꯇ꯭ꯔꫭ ꯂꯧꯍꯧꯅ‌‌ꯦ‌ ꯍꯥꯏꫪ‌ꯦ ꯁꯕꯦꯟꯇꯤ ꯐꯥꯏꯄꯔꯁꯦꯟ ꯊꯥꯗꯣꯔꯛꯀꯅ‌ꯦꯅ
ꯑꯥ
ꯎꯝ ꯐꯔꯛꯅꯤꯅꯦ ꯑꯗꯣ ꯖꯤꯗꯤ
ꯍꯣꯏ ꯖꯤꯗꯤꯕꯨꯗꯤ ꯖꯤꯗꯤꯅꯦ ꯑꯨꯏ ꯑꯣꯏꯇꯥꯔꯖꯨ ꯍꫭꯏ ꯀꯩꯍꯥꯏꯅꯤ
ꯑꯁꯥꯝ ꯔꯦꯖꯤꯃꯦꯟ ꯍꯥꯏꯕꯗꯨꯔꫭ
ꯑꯁꯥꯝꯕꯦꯖꯤꯃ‌ꯦꯟꯗ ꯂꯩꯔꯦꯗꯅꯀꯣ ꯑꯗꯣ ꯃꯥꯒ ꯍꯌꯦꯡ ꯃꯁꯥꯏ ꯂꯥꯏꯔꯤꯛ ꯍꯩꯕꯅꯤꯅ ꯃꯅꯨꯡꯗꯀꯣ
ꯎꯝ
ꯂꯥꯏꯔꯤꯛ ꯍꯩꯕ ꯑꯉꯥꯡꯅꯤꯅ ꯍꯌꯦꯡꯋꯥꯏ ꯑꯗꯨꯝ ꯃꯤꯅ ꯐꯥꯒꯤꯅ‌ꯦꯛꯕ ꯀꯝ ꯈꯜꯂꯨꯅꫭ ꯃꯁꯥꯒꯤ ꯑꯣꯏꯖꯕꯗꯤ
ꯎꯝ ꯒ꯭ꯔꯦꯖꯨꯌꯦꯁꯟꯁꯨ ꯂꯣꯏꯁꯜꯂꯃꯤꯅ
ꯑ ꯑꯗꯣ ꯐꯥꯗꯤ ꯐꯥꯒꯤꯅꯤ ꯑꯗꯨꯒ ꯀꯩꯅꯣ ꯍꯥꯏꯇꯥꯔꯦ ꯑꯗꯣ ꯃꯤ ꯍꯧꯖꯤꯛꯇꯤ ꯃꯤꯒꯤ ꯃꯌꯥꯝ ꯃꯌꯥꯝꯅ ꯆꯪꯉꯛꯄꯅꯦ ꯑꯗꯨ ꯀꯩ ꯍꯥꯏꯅꯤ ꯃꯇꯝ ꯍꯥꯏꯖ‌ꯦ ꯆꯦꯖ ꯇꯧꯕꯖ‌ꯦ ꯇꯝꯕ ꯉꯝꯕ ꯅꯠꯇꯦ ꯁꯔꯀꯥꯔ ꯄꯣꯂꯤꯁꯤ ꯍꯥꯏꯁꯦ
ꯃꯥꯅꯦ
ꯑꯦ ꯅꫭꯏꯊꯣꯛ ꯀꯔꯅꯨꯕꯨ ꯍꯥꯏꯔꯛꯑꯖꯨ ꯑꯃꯕꯨ ꯍꯥꯏꯔꯖꯨ
ꯑꯩ ꯋꯥꯈꯜꯗꯗꯤ ꯊꯥꯗꯣꯔꯛꯇꯧ ꯃꯥꯟꯗꯦ ꯑꯗꯣ ꯊꯥꯗꯣꯔꯛꯑꯒ ꯑꯃꯨꯛ ꯀ꯭ꯔꯥꯏꯝꯒꯤ ꯑꯃꯨꯛ ꯍꯧꯔꯛꯐꯝ ꯑꯣꯏꯗꯣꯏꯅꯤꯅꯦ
ꯋꯥꫪ‌ꯦ ꯍꯥꯏꯗꯤ ꯃꯤꯃ ꯍꯦꯛ ꯋꯥꯏ ꯁꯥꯟꯅꯔꯛ ꯑꯖꯨ ꯍ‌ꯦꯛꯇ ꯈꯤꯇꯪ ꯁꯥꯎꯔꯛꯑꯖꯨ ꯍꯦꯛꯇ ꯁꯤꯐꯥꯏꯌ‌ꯦ
ꯑꯗꯨ ꯅꯠꯇꯦꯅꯦ ꯑꯗꯨ ꯑꯗꯨꯗꯨꯅ ꯈꯔ ꯐꯔꯦꯅꯦ ꯇꯣꯉꯥꯟꯅ ꯃꯣꯏ ꯊꯣꯛꯂꯛꯏ ꯀꯥꯡꯕꯨꯗꯨꯗ ꯃꯣꯏ ꯃꯉꯥ ꯇꯔꯥ ꯇꯧꯔꯒ ꯒꯦꯡ ꯑꯣꯏꯅ ꯁꯥꯒꯠꯂꯗꯤ ꯅꯠꯇ꯭ꯔꯣ
ꯎꯝ ꯑꯗꯨꯖꯨꯅꯤ ꯑꯣꯏꯕ ꯌꯥꯕ ꯋꯥꯏꯅꯤ
ꯑꯗꯩꯗꯤ ꯅꯣꯡꯃꯩ ꯈꯨꯠꯁꯨ ꯈꯨꯠꯂꯥꯏ ꯁꯤꯗꯣꯛ ꯈꯣꯠꯇꯣꯛꯄ ꯅꯣꯡꯃꯩ ꯅꯣꯡꯃꯩ ꯂꯣꯏ ꯑꯗꯨꯅ ꯁꯦꯐ꯭ꯔ ꫪꯥꯃꯤꯅ ꯁꯔꯀꯥꯔ ꯒꯕꯔꯃꯦꯟꯅꯁꯨ ꯀꯩꯁꯨ ꯊꯥꯗꯣꯛꯄꯗꯣ ꯔꯤꯛꯁ ꯋꯥꯡꯉꯦ ꯃꯣꯏꯁꯨ
ꯑꯗꯨ ꯄꯣꯂꯤꯁꯤꯁꯦ ꯑꯩꯈꯣꯏ ꯏꯟꯗꯤꯌꯥꯗ ꯁꯨꯃꯥꯏꯅ ꯍꯥꯏ ꯍꯥꯏꯅꯕꯩ ꯋꯥꯅꯤ ꯄꯣꯂꯤꯁꯤꯁꯦ ꯑꯇꯩ ꯑꯝꯇ ꯅꯠꯇꯦꯁꯦ ꯑꯩꯈꯣꯏꯒꯤ ꯀꯩ ꯍꯥꯏꯅꯤ ꯑꯦ ꯑꯃꯦꯔꯤꯀꯥꯒꯤ ꯑꯃꯦꯔꯤꯀꯥꯗꯒ ꯇꯧꯔꯤꯕ ꯏꯁꯇꯥꯏꯜ ꯁꯤꯒꯨꯝꯕꯀꯣ ꯑꯩꯈꯣꯏꯒꯤ ꯀꯣꯔꯤꯌꯥꯗꯒ ꯇꯧꫪꯤꯕ ꯑꯩꯈꯣꯏꯒꯤ ꯅꯨꯄꯥ ꯑꯣꯏꯅ ꯄꯣꯛꯑꯒꯗꯤ ꯅ‌ꯦꯁ ꯏꯁꯟꯒꯤꯗꯃꯛꯇ ꯁꯥꯔꯚꯤꯁꯁꯦ ꯃꯇꯝ ꯈꯔ ꯇꯧꯔꯝꯗ ꯌꯥꯗꯦꯅ ꯍꯥꯏꯕꯒꯤ ꯑꯗꯨꯝꯕꯒꯤ ꯑꯣꯄꯣꯔꯆꯨꯅꯤꯇꯤꯗꯨ ꯑꯗꯨꯝ ꯄꯤꯕꯩ ꯋꯥꯅꯤꯅ
ꯎꯝ ꯑꯗꯣ ꯑꯃꯦꯔꯤꯀꯥꯗꯁꯨ ꯀ꯭ꯔꯥꯏꯝꯇꯣ ꯋꯥꯡꯉꯤꯗꯅ
ꯎꯝ
ꯑꯗꯨꯃꯥꯏꯅ ꯊꯣꯂꯛꯄꯗꯒꯤ ꯈꯨꯠꯁꯨ ꯈꯨꯠꯂꯥꯏ ꯇꯧꯗꯅ ꯃꯥ ꯁꯨꯇꯤꯡꯒ ꯐꯖꯅ ꯇꯧꯋꯤꯗꯅ ꯃꯣꯏꯗꯤ ꯍꯦꯛ ꯍꯦꯛꯇ ꯁ꯭ꯀꯨꯜ ꯑꯃꯝꯗ ꯆꯪꯁꯤꯜꯂꯒꯅꯤ ꯈꯪꯗꯦ ꯑꯗꯨꯝ ꯀꯥꯞꯁꯟꯅ ꯃꯤꯠꯇꯦ ꯃꯐꯝ ꯑꯗꯨꯃꯥꯏꯅ ꯀꯥꯞꯁꯟꯅꯕꯤ ꯍꯦꯛꯇ ꯇꯧꯋꯦꯕ ꯃꯣꯏꯁꯨ
ꯎꯝ
ꯑꯗꯨꯅꯤꯅ ꯂꯏ ꯁꯔꯀꯥꯔꯅ ꯐꯖꯅ ꯇꯧꯕꯤꯔꯗꯤ ꯐꯩ ꯃꯣꯏꯒꯤ ꯇꯣꯉꯥꯟꯅ ꯀꯔꯤ ꯊꯕꯛ ꯍꯦꯛ ꯊꯣꯛꯂꯛꯄꯒ ꯁꯦꯀꯨꯔꯤꯇꯤꯒꯨꯝꯕꯗ ꯑꯣꯏꯔꯁꯨ ꯏꯁꯇꯦꯠ ꯒꯕꯔꯃꯦꯟꯒꯤꯗ ꯑꯣꯏꯔꯁꯨꯀꯣ
ꯎꯝ ꯎꯝ ꯑꯗꯨꯗ ꯄꯤꯗꯨꯗꯤ ꯃꯥ ꯍꯧꯖꯤꯛ ꯁꯤꯌꯥꯥꯏ ꯆꯦꯞꯀꯁꯦ
ꯑ
ꯍꯣꯔꯦꯟ ꯂꯣꯏꯗꯣꯏꯁꯤꯅꯣꯕ ꯃꯥ ꯑꯥꯔꯃꯤꯗꯩ ꯇꯣꯛꯂꯛꯑꯒ ꯁꯤ ꯑꯥꯏ ꯁꯤꯦꯞ ꯇꯧꯕ ꯌꯥꯏꯕ ꯗꯦꯜꯂꯤ ꯄꯨꯂꯤꯁ ꯇ ꯂꯣꯏ ꯇꯧꯕ ꯌꯥꯏ ꯃꯥ ꯑꯗꯨꯗ ꯊꯥꯕ ꯃꯇꯝꯗꯀꯣ ꯍꯥꯏꯁꯦ ꯁꯣꯝ ꯅꯥꯀꯟꯗꯒꯤ ꯑꯪꯅꯕꯤ ꯑꯣꯏꯗ꯭ꯔꯤꯕ ꯃꯤ ꯑꯃꯅ ꯊꯥꯔꯛꯄ ꯃꯇꯝꯗ ꯀꯩ ꯍꯥꯏꯔꯦ ꯃꯥꯔꯛꯁ ꯑꯥꯏꯠꯇꯤ ꯐꯪꯉꯦꯕ ꯑꯗꯣ ꯃꯥꯅ ꯑꯪꯅꯦꯕꯤ ꯑꯣꯏꯔꯒ ꯃꯥꯅ ꯐꯤꯞꯇꯤ ꯈꯤꯇꯪ ꯐꯪꯉꯦꯕ ꯃꯥ ꯈꯟꯗꯣꯏꯅꯦꯕ ꯅꯪꯀꯣ
ꯍꯣꯏ ꯎꯝ ꯍꯣꯏ ꯏꯇꯥꯎ ꯑꯩ ꯁꯤꯗ ꯊꯕꯛ ꯑꯃꯝꯇ ꯇꯧꯈꯤꯒꯦ ꯉꯥꯏꯈꯣꯀꯣ ꯎꯝ ꯊꯃꯦ ꯊꯃꯦ ꯑ
ꯎꯝ ꯊꯕ ꯊꯝ